ꯀꯗꯣꯏꯅꯧ
ꯖꯤꯕꯥꯟꯔꯤ
ꯑꯁ ꯇꯥꯅꯤꯡꯗꯦꯅꯦ
ꯀꯅ ꯍꯥꯏ ꯐꯤ ꯌꯥꯎ ꯌꯥꯎꯗ ꯍꯦꯅꯁꯦ
ꯀꯅꯥ ꯀꯅꯥ ꯀꯅꯥꯕꯨ ꯌꯥꯎꯕ꯭ꯔꯥ ꯑꯗꯨꯗꯤ ꯀꯅꯥꯕꯕꯨ ꯌꯥꯥ ꯕ꯭ꯔꯥ
ꯅꯪ ꯌꯥꯝ ꯌꯥꯎꯅꯦ ꯍꯧꯖꯤꯛꯇ ꯃꯥꯡ
ꯑꯩ ꯁꯥꯎꯅꯤꯡꯒꯦ ꯇꯧꯋꯦꯀꯣ
ꯁꯥꯎꯗ꯭ꯔꯤꯕꯣ
ꯑꯆꯥ ꯑꯆꯥ ꯅꯪ ꯎꯝ
ꯉꯥꯏꯅꯦꯅꯤ
ꯅꯟꯌꯥꯉꯣ ꯀꯔꯤ ꯇꯧꯔꯤꯅꯣ
ꯑꯗꯨꯝꯐꯝꯗꯨꯗꯗꯤ
ꯐꯝꯃꯒ ꯀꯔꯤ ꯇꯧꯔꯤꯅꯣ ꯑꯗꯨ ꯐꯝꯃꯒ ꯀꯔꯤ ꯇꯧꯔꯤꯅꯣ
ꯐꯝꯃꯒ ꯅꯪꯕꯨ ꯐꯣꯟ ꯇꯧꯕ
ꯌꯥꯝ ꯅꯨꯡꯉꯥꯏꯅꯦ ꯃꯤ ꯃꯆꯥꯗꯤ
ꯎꯝ ꯅꯪꯗꯤ ꯇꯧꯗ꯭ꯔꯣ
ꯑꯩꯗꯤ ꯁꯥꯏ ꯑꯗꯒꯤ ꯅꯨꯡꯁꯤꯠꯇ ꯅꯨꯡꯁꯤꯠ ꯍꯣꯍꯜꯂꯒ ꯇꯨꯝꯃꯤ
ꯅꯪ ꯅꯨꯡꯉꯅꯦ ꯍꯦꯟꯅ
ꯑꯁ ꯑꯩꯗꯤ ꯋꯥꯏꯗꯒ ꯁꯤ ꯑꯥꯗ ꯆꯠꯂꯒ ꯐꯝꯃꯒꯣ ꯑꯁ ꯋꯥꯏꯑꯦ ꯆꯨꯝꯅ ꯐꯝꯃꯕꯣ ꯌꯥꯕ ꯀꯣꯛꯇ ꯑꯃꯨꯛ ꯈꯔ ꯍꯥꯟꯖꯤꯟꯕꯒꯨꯝꯁꯨ ꯇꯧꯕ ꯂꯥꯏꯔꯤꯛꯀꯗꯨ ꯈꯔ ꯀꯣꯛꯇ ꯆꯪꯍꯟꯕ ꯑꯗꯨꯒꯤ ꯀꯣꯛꯇ ꯌꯥꯗꯔꯦ
ꯅꯪ ꯀꯩꯅꯣꯗ ꯆꯥꯡꯍꯟꯕ ꯌꯥꯗ꯭ꯔꯣ ꯏꯊꯤꯐꯥꯎꯗ
ꯆꯪꯈ꯭ꯔꯦ ꯑꯗꯨꯗꯤ ꯌꯨꯝꯗ ꯍꯜꯂꯛꯑꯒ ꯆꯪꯍꯟꯈ꯭ꯔꯦ
ꯑꯦꯁ
ꯉꯁꯤꯗꯤ ꯃꯤ ꯌꯥꯝꯃꯦ ꯑꯗ ꯃꯤ ꯑꯗ ꯀꯔꯤ ꯈꯥꯗꯦ ꯑꯩ ꯆꯠꯇꯕꯒꯥ
ꯃꯁꯤꯃꯤꯌꯥꯅꯦ ꯀꯔꯤꯒꯤꯅꯣ
ꯁꯤꯗꯤꯃꯤ ꯌꯥꯃꯦ ꯏꯆ ꯅꯨꯄꯤ ꯑꯃ ꯑꯅꯤ ꯑꯍꯨꯝ ꯃꯔꯤ ꯃꯉꯥ ꯇꯔꯨꯛ ꯇꯔꯦꯠ ꯅꯤꯄꯥꯜ ꯃꯥꯄꯜ ꯇꯔꯥ ꯇꯔꯥꯃꯥꯊꯣꯏ ꯇꯔꯥꯅꯤꯊꯣꯏ ꯇꯔꯥꯍꯨꯝꯗꯣꯏ ꯂꯥꯛꯑꯦ ꯉꯁꯤꯗꯤ ꯅꯨꯄꯤ ꯑꯦ ꯇꯔꯥꯍꯨꯝꯗꯣꯏ ꯇꯔꯥꯃꯔꯤ ꯇꯔꯥꯃꯉꯥ ꯇꯔꯥꯃꯉꯥ
ꯎꯝ
ꯅꯨꯄꯤ ꯇꯔꯥꯃꯉꯥ ꯂꯥꯛꯑꯦ
ꯎꯝ
ꯇꯔꯥꯃꯉꯥ ꯃꯅꯨꯡꯗ ꯀꯣ
ꯑꯥꯎ
ꯃꯔꯤ ꯃꯔꯤꯗꯤ ꯃꯩꯇꯩ
ꯑꯇꯣꯞꯄꯗꯤ ꯇꯣꯉꯔꯦ
ꯣꯏ ꯑꯇꯣꯞꯄꯗꯤ ꯆꯤꯡꯃꯤ
ꯒꯥꯏꯔꯕꯜ
ꯎꯝ ꯅꯣꯏ ꯀꯩꯅꯣ ꯇꯧꯔꯗꯤ ꯂꯇꯕ ꯂꯥꯛꯇ꯭ꯔꯗꯤ ꯀꯔꯤꯒꯤ ꯂꯥꯛꯇꯕꯅꯣ ꯑꯗꯨꯃꯥꯏꯅ ꯍꯣꯟꯗ꯭ꯔꯣ
ꯆꯪꯗ ꯂ ꯀꯔꯤꯅ ꯑꯉꯥꯡꯁꯨ ꯅꯠꯇꯦ ꯍꯧꯖꯤꯛꯄꯥꯎ ꯑꯗꯣ ꯌꯥꯝ ꯌꯥꯝꯅ ꯂꯦꯞ ꯗꯤ ꯍꯥꯏꯔꯛꯑꯦ ꯍꯪꯕꯤꯑꯦ ꯅꯨꯃꯤꯠ ꯑꯍꯨꯝ ꯃꯔꯤꯒꯂ ꯄꯗꯤꯀꯣ ꯀꯩ ꯀꯩ ꯂꯥꯛꯇ꯭ꯔꯤꯅꯣꯅ ꯍꯪꯒꯅꯤ
ꯑꯩꯈꯣꯏꯒꯤꯁꯨ ꯍꯌꯦꯡꯁꯦ ꯀꯩꯅꯣ ꯀꯣꯂꯦꯖꯇ ꯑꯣꯏꯅ ꯇꯧꯁꯦꯅ ꯍꯥꯏꯕꯅꯤ ꯑꯗꯨ ꯍ ꯎꯝ ꯁꯤ ꯉꯁꯤꯁꯨ ꯀꯩꯅꯣ ꯇꯧꯋꯦꯕ ꯑꯗꯨꯝ ꯐꯣꯟꯗ ꯇꯧꯔꯤꯕꯀꯣ ꯀ꯭ꯂꯥꯁ ꯇꯧꯕꯗꯣ ꯍꯌꯦꯡꯗꯤ ꯀꯂꯦꯖ ꯇꯕꯅꯠꯇꯣ ꯁꯤꯅꯤ
ꯎꯝ
ꯑ ꯑꯩꯗꯤ ꯋꯥꯝꯇ ꯂꯧꯔꯦ
ꯎꯝ ꯎꯝ ꯄꯅꯣ
ꯅꯣꯛꯅꯤꯡꯕ ꯅꯣꯛꯅꯤꯡꯕ
ꯂꯀꯅꯣꯡ
ꯍ ꯍ ꯍꯣ ꯑꯁꯅꯁꯦꯁꯦ ꯂꯤꯔꯤ ꯂꯤꯔꯤ ꯁꯠꯂꯅꯦ
ꯎꯝ ꯑꯩꯒꯤꯗꯤ ꯦꯗꯤ ꯅꯠꯇꯦ ꯑꯩꯒꯤꯗꯤ ꯌꯥꯝ ꯁꯤꯠꯂꯦ
ꯈꯔ ꯈꯔꯛ ꯄꯥꯏꯕ꯭ꯔꯥ
ꯍꯣꯏ ꯈꯣꯡꯗꯣ ꯈꯔ ꯈꯔ ꯄꯥꯏꯈꯠꯂꯛꯑꯦ ꯈꯣꯡꯗ ꯈꯔ ꯇ ꯄꯥꯟꯍꯟꯕ ꯑꯩꯅ ꯀꯣꯛ ꯀꯨꯝꯕꯗꯤ ꯄꯥꯜꯍꯟꯗꯕꯀꯣ
ꯅꯪꯗꯣ ꯋꯥꯊ ꯋꯥꯊꯤꯗꯤ ꯍꯩꯌꯦꯅꯦ
ꯅꯪꯁꯨ ꯉꯔꯥꯡ ꯍꯥꯏꯗꯨꯗꯤ ꯅꯪꯒꯤ ꯃꯅꯤꯡꯗ ꯌꯥꯝ ꯉꯥꯜꯂꯦ ꯍꯥꯏꯔꯒ ꯅꯪꯅ ꯑꯧ ꯑꯩꯁꯨ ꯈꯔ ꯈꯔ ꯄꯥꯏꯔꯦ ꯍꯥꯏ ꯑꯗꯨꯗꯤ
ꯑꯗꯨꯗꯤ ꯑꯦ ꯈꯪꯗ꯭ꯔꯦꯗ ꯍꯩꯍꯥ ꯅꯪ ꯄꯨꯡ ꯃꯔꯤ ꯃꯈꯥꯏꯗꯅꯤꯀꯣ ꯄꯨꯡ ꯑꯃ ꯋꯥꯠꯂꯤꯅꯦ
ꯋꯥꯠꯂꯤ ꯑꯗꯨ ꯋꯥꯠꯄꯗꯣ ꯐꯔꯛ ꯌꯥꯝ ꯇꯥꯏ ꯇꯨꯝꯅꯤꯡꯉꯥꯏꯁꯨ ꯀꯣꯟꯅꯗꯦ
ꯀꯣꯅꯗꯦ ꯑꯁ ꯇꯨꯝꯕꯕꯨ ꯃꯤꯅꯤꯠ ꯇꯔꯥ ꯇꯨꯝꯕꯗꯤ
ꯑꯩꯗꯤ ꯍꯩꯇꯦ ꯑꯗꯨꯃꯥꯏ ꯑꯩꯗꯤꯀꯣ ꯍꯧꯖꯤꯛ ꯇꯨꯝꯃꯒ ꯃꯤꯅꯤꯠ ꯇꯔꯥ ꯇꯨꯝꯅꯤꯡꯉꯥꯏ ꯍꯥꯏꯔꯁꯦꯕꯀꯣ
ꯎꯝ
ꯇꯔꯥꯗꯣ ꯑꯗꯨꯝ ꯃꯤꯠ ꯄꯥꯡꯉꯒ ꯑꯗꯨꯝ ꯇꯨꯝꯗ꯭ꯔꯤ ꯇꯨꯝꯗ꯭ꯔꯤꯀꯥꯟꯗ ꯃꯤꯅꯤꯠꯇꯣ ꯂꯣꯏꯈ꯭ꯔꯅꯤ ꯍꯦꯛ ꯇꯨꯝꯁꯦ ꯍꯥꯏꯔꯒ ꯇꯨꯝꯕ ꯅꯠꯇꯦꯕ ꯑꯩꯗꯤꯀꯣ ꯑꯗꯨꯝ ꯈꯟ ꯈꯜꯂꯒ ꯇꯨꯝꯕꯅꯤ
ꯄꯨꯡꯈꯥꯏ ꯇꯨꯝꯃꯣ ꯑꯗꯨꯗꯤ ꯃꯇꯝ ꯂꯩꯔꯤ
ꯇꯨꯌꯥꯔꯣꯏ
ꯑꯗꯨꯁꯨ ꯌꯥꯔꯣꯏ
ꯀꯔꯤꯅꯣꯍꯦ
ꯀꯔꯤꯅꯣ ꯍꯦ ꯑꯁ ꯑꯩꯗꯤ ꯊꯕꯛ ꯑꯃ ꯊꯕꯛ ꯑꯃꯨꯛ ꯂꯩꯈ꯭ꯔꯅꯤꯅꯦ
ꯀꯔꯤ ꯊꯕꯛꯅꯣ
ꯂꯗꯤ
ꯆꯥꯛ ꯊꯣꯡꯗꯣꯏꯔꯣ
ꯆꯥꯛ ꯌꯦꯟꯁꯥꯡ ꯊꯣꯡꯕ ꯈꯣꯠꯄ
ꯎꯝ ꯋꯥꯀꯤꯡ ꯆꯠꯂꯣꯏꯗ꯭ꯔꯣ
ꯆꯠꯅꯤꯡꯉꯁꯨ ꯍꯣꯏ ꯆꯅꯤꯡꯉꯁꯨ ꯎꯄꯥꯏ ꯂꯩ ꯄꯨꯅꯦ
ꯆꯠꯇꯦꯀꯣ
ꯎ ꯔꯪꯒꯤ ꯊꯣꯛꯄꯨꯗꯤꯤ ꯊꯣꯛꯑꯦ ꯉꯔꯥꯡꯗꯤ
ꯎꯝ
ꯑꯂꯣꯝꯗ ꯀꯣ ꯑꯩꯈꯣꯏꯅ ꯆꯠ ꯄ ꯂꯣꯝꯗ ꯌꯦꯟꯁꯥꯡ ꯈꯔ ꯂꯩꯕ ꯆꯠꯂꯦ
ꯎꯝ
ꯂꯥꯛ ꯑꯗꯨꯁꯨ ꯔꯤ ꯃꯁꯥ ꯊꯁꯥꯗ
ꯋꯥ
ꯇꯣꯡꯗ ꯃ ꯃ ꯃꯗꯤ ꯑꯗꯨꯝ ꯆꯠꯈꯤꯕꯅꯦ ꯋꯥꯛꯀꯤꯡ ꯆꯠꯈꯤꯕ
ꯅꯪ ꯒꯥꯔꯤ ꯃꯆꯥꯗ ꯆꯠꯄ
ꯆꯜꯦ ꯀꯅ
ꯏꯁ ꯍꯩꯕ꯭ꯔꯣ
ꯍꯣꯏꯗ꯭ꯔꯗꯤ
ꯀꯤꯖꯩ ꯑꯩꯗꯤ
ꯄꯨꯝ ꯃꯤ ꯑꯅꯤꯒ ꯄꯨꯕꯅꯤ
ꯀꯅꯥ ꯀꯅꯥꯖꯔꯤꯕ
ꯏꯆꯦ ꯑꯅꯤꯗꯨ ꯑꯗꯩ ꯊꯣꯛꯂꯛꯀꯦ ꯇꯧꯔꯒ ꯃꯣꯕꯥꯅꯤꯁꯨ ꯂꯦꯛꯄꯒ ꯊꯣꯛꯂꯛꯀꯦ ꯇꯧꯕ ꯑꯗꯨ ꯌꯥꯎꯕꯦ ꯍꯥꯏꯕꯅꯦ ꯎꯝ ꯇꯝꯕꯅꯦ ꯅ ꯐꯃꯦ ꯀꯗ ꯑ ꯑꯗꯨꯝ ꯀꯥꯈꯠꯂꯒꯝ ꯒꯦꯠ ꯐꯥꯎ ꯈꯤꯟꯕ ꯍꯥꯏꯅ
ꯎꯝ
ꯅ ꯆꯠꯂꯦ ꯂꯧꯔꯦ ꯑꯗꯨꯒ ꯑꯩꯈꯣꯏ ꯃꯅꯤꯡꯂꯣꯝꯗꯣ ꯑꯗꯨ ꯂꯣꯝꯗ ꯑꯃꯨꯛ ꯀꯣꯏꯔꯛꯄ ꯑꯗꯨ ꯂꯝꯕꯤꯗ ꯑꯃꯨꯛ ꯂꯥꯛꯂꯒ ꯁꯠ ꯁꯠ ꯁꯠ ꯁꯠ ꯆꯥꯛꯁꯦ ꯊꯣꯡꯉꯤꯦ ꯏꯆꯦꯗ ꯊꯣꯡꯕ ꯌꯥꯔꯗꯤ ꯅꯪ ꯊꯣꯡꯉꯣꯏ ꯍꯥꯏꯅꯒꯦ ꯃꯥꯅ ꯀꯩꯅꯣ ꯇꯧꯕ ꯆꯠꯂ ꯅꯪ ꯊꯣꯡꯉ ꯍꯥꯏꯦ ꯑꯩꯗꯣ ꯄꯨꯡ ꯃꯔꯤ ꯃꯤꯅꯤꯠ ꯀꯨꯟ ꯑꯗꯨꯋꯥꯏꯗꯅꯤ ꯑꯗꯨꯗꯤ ꯑꯁ ꯆꯠꯊ ꯆꯠꯅꯤꯡꯕꯀꯣ ꯑꯥꯗ ꯃꯣꯏ ꯆꯠꯈꯤꯕꯗꯣ ꯑꯗꯨꯗ ꯌꯥꯎꯅꯤꯡꯕ ꯑꯗꯨꯗ ꯑꯩꯁꯦ ꯑꯁ ꯀꯃꯥꯏꯅ ꯇꯧꯁꯤ ꯁꯠ ꯁꯠ ꯁꯠ ꯆꯠ ꯊꯣꯡꯉꯦ ꯑꯗꯨꯒ ꯄꯨꯡ ꯇꯔꯨꯛ ꯈꯔ ꯈꯦ ꯂꯩꯅ
ꯎꯝ
ꯂꯣꯏꯔꯦ ꯑꯗꯨꯗ ꯑꯃꯨꯛ ꯆꯠꯄ ꯈꯣꯠ ꯑꯩ
ꯎꯝ
ꯆꯠꯂꯑꯦ ꯑꯗꯨꯒ ꯍꯦꯛ ꯍꯦꯛ ꯑꯩꯈꯣꯏ ꯆꯥꯕꯗꯣ ꯍꯦꯛ ꯍꯦꯛ ꯆꯥꯕꯗꯣ ꯑꯈꯥꯕꯗꯣ ꯃꯆꯥꯗꯣ
ꯎꯝ ꯎꯝ ꯎꯝ
ꯑꯗꯣ ꯍꯦꯛꯄ ꯆꯠꯂꯦ ꯑꯩ ꯑ ꯂꯥꯛꯛꯄꯗ ꯃꯣꯏ ꯀꯩꯅꯣ ꯁꯥꯟꯅꯕ ꯂꯣꯏꯔꯦ ꯑꯗꯨꯒ ꯌꯨꯝ ꯆꯠꯂꯒꯦꯅ ꯇꯧꯔꯛꯑꯦ ꯑꯗꯨꯗ ꯏꯅꯥꯎꯄꯥ ꯑꯅꯤꯗꯣ ꯎꯝ ꯃꯕꯥꯅꯤ ꯑꯃꯨꯛ ꯐꯝꯃꯦ ꯄꯨꯔꯒ ꯂꯥꯛꯑꯦ
ꯉꯁꯤꯗꯤ ꯅꯣꯏꯗꯥ ꯂꯩꯔꯝꯃꯔꯣꯏꯅꯦ
ꯎꯝ ꯔꯥꯡꯗ ꯆꯠꯀꯅ ꯉꯥꯡ ꯁ ꯁ ꯇꯒ ꯆꯠ ꯔꯥꯡ ꯋꯥꯔꯥꯡꯗ ꯍ ꯍꯥ ꯅꯪ ꯆꯥꯛ ꯊꯣꯡꯉꯔꯣꯏꯀꯣ ꯑ ꯗꯨ ꯍꯩ ꯃ ꯑꯗꯨꯆꯦ ꯅꯣꯏ ꯀꯩꯅꯣꯗꯣ ꯏꯅꯥꯎꯄꯤꯁꯤꯡꯗꯣ ꯃꯥꯪꯅ ꯂꯥꯏꯔꯤꯛ ꯇꯝꯕꯗꯣ ꯃꯣꯏ ꯏꯖꯝ ꯂꯣꯏꯅꯈ꯭ꯔꯕꯣ
ꯀꯤꯒꯤꯅꯣ ꯍꯥꯏꯁꯦ
ꯍꯝ
ꯂꯣꯏꯦ ꯍꯟꯗꯛ ꯑꯃ ꯑꯃꯅ ꯍꯟꯗꯛ ꯀꯥꯔꯤꯌꯦꯦ ꯀꯩꯩꯅꯅ ꯐꯥꯏꯗ ꯑꯣꯏꯒ ꯑꯟꯗꯅꯦ
ꯑꯦꯛꯖꯥꯝ ꯇꯧꯅꯅ ꯀꯩꯅꯣ ꯄ ꯄꯤꯄ ꯁꯤꯗꯣ ꯎꯝ ꯍꯧꯕꯇ ꯉꯥꯏꯔꯤꯕꯣ
ꯑꯍ ꯍꯟꯗꯛ ꯏꯔꯥꯏꯗ ꯂꯣꯏ ꯗ‌ꯧ ꯃꯥꯂꯦ
ꯎ ꯑꯗꯨꯗꯤ ꯅꯪꯁꯨ ꯊꯕꯛ ꯈꯔ ꯀꯣꯝꯈ꯭ꯔꯅꯤꯅꯦ
ꯎ ꯑꯗꯨ ꯍꯦꯛ ꯂꯣꯏꯔꯒ ꯑꯇꯣꯞꯄ ꯑꯆꯧꯕꯁꯤꯡ ꯍꯧꯔꯅꯤ ꯅꯌꯝꯃꯣ
ꯂꯣꯏꯕ ꯅꯥꯏꯗꯦꯅꯦ
ꯑꯩꯒꯤ ꯄꯨꯟꯁꯤꯁꯦ
ꯅꯪꯁꯦ ꯀꯔꯤ ꯏꯁꯩꯗꯒꯤ ꯂꯧꯈꯠꯄꯩ
ꯃꯤ ꯎꯆ
ꯏꯁ ꯀꯔꯤ ꯏꯁꯩ ꯀꯔꯤ ꯏꯁꯩꯗꯒꯤ ꯂꯧꯕꯅꯣ ꯈꯪꯗꯦ ꯑꯩ ꯇꯥꯗꯤ ꯇꯥꯈꯤꯕꯒꯨꯝ ꯇꯣ
ꯨꯊꯃ‌ꯣꯏꯁ‌ꯦ ꯃꯆ‌ꯦꯠ ꯇꯥꯅ ꯋꯥꯔꯦ
ꯑ
ꯀꯥꯏꯕ ꯅꯠꯇꯦ ꯋꯥꯕ ꯃꯆꯦꯠ ꯃꯆꯦꯠ
ꯃꯆꯦꯠ ꯃꯆꯦꯠ ꯋꯥꯕ ꯑꯁ ꯂꯨꯃꯟꯗ꯭ꯔꯣ ꯑꯗꯨꯗꯤ ꯀꯥꯏꯕꯗꯤ ꯑꯗꯨꯝ ꯃꯍꯧꯁꯥ ꯑꯗꯨꯝ ꯂꯩꯅꯥꯏ ꯑꯗꯨ ꯏꯆꯦꯝ ꯏꯆꯦꯝ ꯋꯥꯕꯗꯤ ꯑꯁ ꯇꯥꯐꯧ ꯇꯥꯗ꯭ꯔꯤꯅꯤꯅꯦ
ꯅꯔꯥꯏꯕꯛ ꯐꯔꯕꯅꯦ ꯇꯥꯕ ꯐꯪꯉꯤꯗꯣ ꯀꯅꯥꯅ ꯅꯪꯒꯤꯗꯃꯛꯇ ꯁꯤꯟꯕ ꯋꯥ ꯉꯥꯡꯕꯤꯒ ꯔꯣ
ꯑꯁ ꯏꯔꯥꯏꯕꯛ ꯐꯠꯕ꯭ꯔꯥ ꯐꯕ꯭ꯔꯥ
ꯀꯔꯤ
ꯀꯔꯤ
ꯀꯔꯤꯅꯣ
ꯀꯩꯁꯨ ꯅꯠꯇꯦꯗ
ꯍꯩꯌꯦ ꯏꯁ ꯏꯔꯨꯕꯁꯨ ꯇꯟꯈ꯭ꯔꯦ ꯍꯌꯦꯡ ꯂꯨꯒꯦ
ꯏꯁ ꯅꯨꯡꯗꯥꯡ ꯌꯥꯝ ꯊꯣꯛꯑꯒ
ꯑꯌꯨꯛꯇꯨꯁꯨ ꯀꯩꯅꯣ ꯇꯧꯕꯒꯤ ꯇꯥꯟꯈ꯭ꯔꯕ
ꯎꯝ